ꯍꯜꯂꯣ
ꯎꯝ ꯇꯥꯏꯌꯦ ꯆꯦ
ꯀꯥꯡꯁꯨ ꯌꯥꯝ ꯆꯤꯛꯑꯦꯀꯣ ꯍꯧꯖꯤꯛꯀꯥꯟ
ꯑꯁ ꯀꯩꯅꯣ ꯀꯥꯂꯦꯟꯅꯤ ꯀꯩꯅꯣ꯫
ꯁꯥꯅꯒ ꯁꯥꯕꯅꯦ ꯀꯥꯡꯒꯟ ꯈꯟꯖꯟꯂꯗꯤ ꯌꯥꯝ ꯁꯥꯌꯦꯕꯥ꯫
ꯃꯥꯅꯦ ꯑꯗꯩꯅꯣꯏꯗꯨꯗꯤ ꯑꯃꯨꯛ ꯀꯩꯅꯣ ꯑꯣꯏꯔꯝꯅꯤꯅꯦ ꯁꯤꯂꯤꯡꯅꯤꯅ ꯑꯃꯨꯛ ꯅꯨꯡꯗꯥꯡꯅ ꯍꯦꯟꯅ ꯁꯥꯕꯤꯗ ꯑꯣꯏꯔꯝꯅꯤ ꯑꯣꯝ ꯆꯥꯛꯅꯔꯒ꯫ ꯑꯩꯈꯣꯏꯅ ꯅꯨꯡꯗꯥꯡ ꯅ ꯑꯃꯨꯛ ꯈꯔ ꯐꯩꯌꯦꯕꯀꯣ꯫
ꯎꯝ ꯑꯗꯒꯤ ꯐꯦꯟꯁꯤꯅ ꯌꯥꯎ ꯕꯣꯏ ꯌꯧꯗꯕꯣꯏ꯫ ꯈꯨꯋꯥꯗꯤ ꯑ ꯑꯃ ꯋꯥꯜ ꯐꯦꯟꯗꯣ ꯑꯗꯨ ꯍꯥꯞꯄꯦ ꯑꯗꯨꯁꯨ ꯀꯩꯁꯨ ꯊꯨꯡꯗꯕꯗꯣ꯫
ꯍꯣꯏ꯫ ꯅꯣꯏ ꯀꯥ ꯑꯝꯗ ꯃꯤ ꯀꯌꯥ ꯂꯩꯒꯦ?
ꯈꯣꯏ ꯇꯔꯨꯛ ꯂꯩꯌꯦ꯫
ꯏꯃꯥꯏꯄꯦꯝꯃꯥ ꯆꯥꯎꯕ꯭ꯔꯥ?
ꯎꯝ ꯀꯥꯕꯨꯗꯤ ꯆꯥꯎꯏ꯫
ꯑꯣ ꯐꯩꯌꯦ ꯐꯩꯌꯔ ꯀꯥ ꯆꯥꯎꯔꯗꯤ꯫ ꯑꯗꯨ ꯍꯥꯏꯗꯤ ꯀꯥꯒ ꯄꯤꯛꯑꯒ ꯃꯤ ꯇꯔꯨꯛꯀ ꯂꯩꯕ ꯑꯣꯏꯗꯤ ꯐꯨꯟꯗꯅ
ꯆꯥꯎꯕ ꯍꯥꯏꯁꯦ ꯌꯥꯝ ꯀꯟꯅ ꯆꯥꯎꯕꯅꯁꯨ ꯏꯁꯥꯒꯤ ꯕꯦꯠ ꯑꯗꯨꯒ ꯇꯦꯕꯜ, ꯆꯧꯀ꯭ꯔꯤ ꯑꯗꯨ ꯃꯥꯏꯅꯥ ꯍꯣꯏ ꯑꯅꯤ ꯈꯛꯇꯪ ꯍꯣꯏ ꯍꯣꯁꯇꯦꯜ ꯅꯦꯅ ꯍꯣꯏ ꯑꯅꯤ ꯈꯛꯇꯪ ꯂꯩꯕ ꯀꯥꯁꯨ ꯌꯥꯎꯋꯦ ꯌꯥꯎꯕꯗꯤ꯫
ꯍꯣꯏꯗ ꯃꯤ ꯑꯅꯤ ꯈꯛ ꯃꯌꯥꯝ ꯂꯩꯃꯤꯟꯅꯕꯗꯨꯅ ꯑꯃꯨꯛ ꯍꯦꯟꯅꯥ ꯅꯨꯡꯉꯥꯏꯕꯅꯦ꯫ ꯑꯅꯥ ꯑꯌꯦꯛ ꯌꯧꯔꯛꯑꯀꯥꯟꯗꯀꯣ꯫
ꯍꯣꯏ ꯑꯗꯒꯤ ꯌꯨꯝ ꯆꯠꯊꯣꯛ ꯆꯠꯁꯤꯟ ꯃꯣꯏ ꯆꯠꯅꯈꯤꯕ ꯃꯇꯝꯗꯁꯨ
ꯃꯥꯅꯦ ꯍꯥꯏꯗꯤ ꯃꯤ ꯑꯅꯤꯈꯛ ꯂꯩꯔꯗꯤ ꯑꯃꯗꯣ ꯆꯠꯈ꯭ꯔꯗꯤ ꯑꯃꯗꯣ ꯃꯊꯟ ꯂꯩꯍꯧꯗꯣꯏꯅꯤꯗꯅ꯫ ꯅꯪꯗꯤ ꯍꯟꯗꯛ ꯆꯠꯂꯣꯏꯗ꯭ꯔꯣ?
ꯆꯠꯂꯣꯏ ꯍꯟꯗꯛ ꯑꯦ ꯁꯤ ꯁꯤ ꯀ꯭ꯂꯥꯁꯁꯨ ꯑꯗꯨꯝ ꯇꯧꯅꯦꯅ ꯍꯥꯏ꯫
ꯄꯩꯈꯥꯥ ꯂꯣꯏꯔꯒ
ꯑꯥ ꯑꯦꯟ ꯁꯤ ꯁꯤ ꯌꯥꯎꯕ ꯑꯗꯣ ꯍꯛꯆꯥꯡ ꯀꯩꯀꯥꯗꯤ ꯅꯨꯡꯉꯥꯏꯔꯝꯅꯤ ꯫
ꯎꯝ ꯅꯨꯃꯤꯠꯇꯨꯃꯗꯤ ꯉꯝꯅꯕ ꯍꯧꯒꯠꯇꯣꯏꯅꯦ ꯅꯨꯡꯇꯤꯖꯥꯏ ꯉꯟꯅ ꯍꯧꯒꯠꯄꯗꯤ ꯉꯝꯗꯦ꯫
ꯄꯨꯡ ꯀꯌꯥ- ꯀꯌꯥꯗꯒ ꯍꯧꯒꯠꯂꯤ?
ꯑꯩꯈꯣꯏ ꯁꯤꯗ ꯄꯨꯡ ꯇꯔꯦꯠ ꯃꯈꯥꯏ ꯅꯤꯄꯥꯟ ꯇꯥꯕꯥꯁꯨ ꯋꯥꯎꯏ꯫ ꯍꯥꯥ
ꯁꯤꯗ ꯖꯤꯄꯤꯗ ꯇꯩꯔꯕ
ꯑꯥ
ꯗꯦꯝ ꯆꯠꯄꯗꯤ ꯌꯥꯎꯗ꯭ꯔꯣ
ꯗꯤꯑꯦꯝꯗꯥ
ꯎꯝ
ꯌꯥꯎꯋꯦꯗꯤ ꯗꯦꯝꯗꯁꯨ ꯑꯃꯨꯛ ꯀꯧꯔꯛꯑꯦ ꯑꯦ ꯑꯦꯟ ꯁꯤ ꯁꯤ ꯀ꯭ꯂꯥꯁ ꯍꯧꯕꯩꯔꯣ
ꯑꯃ ꯅꯣꯏꯒꯤ ꯑꯃ ꯆꯠꯂꯤꯗꯅ ꯑꯌꯨꯛ ꯁꯇꯔꯗꯦ ꯁꯟꯗꯦ ꯆꯠꯂꯤꯗꯅ
ꯑ ꯑꯗꯨ ꯍꯣꯏ ꯄꯣꯇꯤꯡ ꯃꯇꯝꯁꯦ ꯄꯨꯡ ꯃꯉꯥ
ꯑꯣ ꯑꯗꯨꯒꯨꯝꯕꯗꯤ ꯉꯜꯂꯦꯕ ꯑ ꯑꯗꯨ ꯅꯣꯏ ꯀ꯭ꯂꯥꯁ ꯇꯧꯕꯗꯤ ꯅꯣꯏ ꯑ ꯀꯦꯟꯇꯤꯟ ꯃꯅꯥꯛꯀꯤꯗꯣ
ꯎꯝ ꯁ꯭ꯋꯥꯏꯁꯤꯒꯤ ꯒ꯭ꯔꯥꯎꯟ ꯑꯗꯨꯒ ꯍꯣꯏ ꯁ꯭ꯋꯥꯏꯗ ꯑꯗꯨꯝ ꯇꯧꯋ ꯒ꯭ꯔꯥꯎꯟꯗ ꯑꯗꯨꯝ ꯑꯌꯨꯛꯇ
ꯎꯝ ꯑ
ꯀꯣꯏ ꯂꯥꯎ ꯂꯥꯎꯏ ꯇꯥꯗ꯭ꯔꯣꯁꯦ
ꯐꯕꯨ ꯐꯔꯦ ꯑꯩ ꯍꯥꯏꯅ ꯑꯩ ꯑꯗꯨꯝ ꯌꯥꯎꯖꯔꯝꯃꯗꯤ
ꯑꯗꯨꯅꯦ
ꯍꯥꯏꯗꯤ ꯑꯗꯨꯝ ꯆꯍꯤ ꯈꯨꯗꯤꯡꯒꯤ ꯇꯥꯔꯛꯑꯕꯅꯤꯅ ꯀꯣ
ꯑꯗꯣ ꯑꯩꯅ ꯑꯦꯟ ꯁꯤꯖꯤ ꯌꯥꯎꯗ꯭ꯔꯤꯁꯦ
ꯑꯥ
ꯊꯣꯠꯂꯦꯕ ꯑꯩꯗꯤ ꯄꯔ ꯔꯒ ꯀꯣ
ꯎꯝ
ꯇꯦꯕ ꯑꯗꯨꯅ ꯉꯝꯃꯣꯏ ꯈꯟꯕ
ꯑꯗꯩ ꯒꯤ ꯎꯝ ꯑꯩꯅ ꯁꯨꯝ ꯌꯦꯡꯕꯗꯗꯤ ꯑꯦꯟ ꯁꯤ ꯁꯤ ꯁꯦꯅꯤꯌꯔꯈꯩꯁꯤꯅ ꯖꯨꯅꯤꯌꯔꯈꯩꯁꯤꯗ ꯌꯥꯝ ꯑꯣꯠ
ꯑꯥ ꯇꯧꯋꯦ ꯇꯧꯋꯦ
ꯑꯗꯨ ꯑꯩꯅ ꯑꯩꯒꯤ ꯄꯦꯁꯦꯟꯁꯤꯗꯗꯤ ꯉꯝꯗꯧ ꯃꯥꯟꯗꯕ ꯍꯥꯏꯗꯤ ꯆꯤꯟꯒꯁꯦ ꯍꯦꯛꯇ ꯈꯨꯝꯅꯤꯡꯗꯧ ꯃꯥꯟꯕ ꯑꯗꯨꯅ ꯑꯦ ꯃꯁꯤꯗꯤ ꯏꯃꯥꯟꯗꯔꯕꯤꯔꯁꯨ ꯈꯥꯡꯂꯥꯡ ꯉꯞꯇꯗ ꯊꯣꯛꯂꯛꯏꯗ ꯍꯥꯕ
ꯑꯣ ꯍꯣ ꯑꯩꯈꯣꯏꯁꯨ ꯎꯝ ꯅꯨꯡꯉꯥꯏꯌꯦ ꯁꯤꯒꯤꯁꯨ ꯅꯨꯡꯉꯥꯏꯕꯗ ꯋꯥꯔꯦ ꯄꯥꯅꯤꯁꯃꯦꯟ ꯆꯔꯦ ꯄꯨꯂꯞ ꯋꯥꯔꯦ ꯄꯨꯂꯞ ꯄꯨꯂꯞ ꯄꯨꯂꯞ ꯇꯧꯕꯒꯤ ꯑꯃ ꯍꯣꯏ ꯑꯗꯨꯃꯗꯤ ꯅꯨꯡꯉꯥꯏ ꯍꯣꯏ
ꯑꯗꯩ ꯈꯔ ꯂꯩꯔꯦ ꯅꯣꯏꯅ ꯑꯃꯨꯛ ꯆꯥꯎꯈꯠꯂꯛꯄꯦ
ꯎꯝ ꯁꯁ ꯁꯁ
ꯗꯤ
ꯑ ꯍꯣꯏꯣꯏ ꯁꯦꯅꯤꯌ ꯀꯥ ꯇ ꯗ ꯕꯉꯥꯏꯅꯦ ꯑꯗꯨꯗꯣ
ꯑꯗꯩ ꯑꯦꯟ ꯁꯤꯁ ꯂꯧꯕꯩꯗꯤ ꯌꯥꯝ ꯀꯥꯟꯅꯃꯤ ꯀꯣꯏꯕꯒ ꯆꯠꯄꯒ ꯌꯥꯝ ꯐꯪꯗꯏꯅꯦ
ꯑꯣ ꯆꯠꯂꯦ ꯍ ꯦꯦꯝ ꯆꯠꯄꯜ ꯂꯝꯝ ꯂꯝ ꯂꯝꯗ
ꯍꯣꯏ ꯍꯣꯏ ꯑꯗꯨꯒꯨꯝꯕ ꯌꯥꯝ ꯑꯗꯣ ꯑꯩꯈꯣꯏ ꯖꯤꯄꯤꯒꯤꯗꯤ ꯀꯌꯥꯕꯨꯖꯣ ꯇ
ꯑꯩꯈꯣꯏ ꯄꯨꯂꯞ ꯑꯣꯏꯅ ꯆꯠꯄꯗꯤ ꯆꯠꯇꯦ ꯑꯗꯨꯒ ꯃꯣꯏ ꯀꯦꯝ ꯆꯠꯄꯅ ꯃꯣꯏ ꯅꯣꯡꯃꯩꯒꯤ ꯆꯠꯄ ꯑꯗꯨꯃꯥꯏꯅ ꯐꯥꯏꯔꯤꯡꯒꯤ ꯃꯥꯎꯟꯇꯦꯅꯔꯤꯡꯒꯤ ꯑꯗꯨꯃꯥꯏꯅ ꯈꯥꯏꯗꯣꯛ ꯈꯥꯏꯗꯣꯛꯑꯒ ꯀꯦꯝ ꯂꯥꯛꯑꯦꯕ ꯑꯗ ꯁꯤ ꯂꯥꯛ ꯍꯧꯖꯤꯦ ꯃꯣꯏ ꯚꯦꯀꯦꯟꯁꯤꯁꯦ ꯀꯩꯁꯨ ꯌꯥꯝ ꯀꯟꯅ ꯂꯥꯛ ꯕ ꯃꯤ ꯑꯅꯤ ꯑꯍꯨꯝ ꯁꯨꯃꯥꯏꯅ ꯎꯝ ꯑꯗꯨꯅ ꯄꯨꯂꯞ ꯄꯨꯂꯞ ꯆꯠꯄꯁꯦ ꯊꯪꯗꯕ
ꯅꯪ ꯍꯟꯗꯛꯀꯤ ꯅꯪ ꯁꯨꯡꯌꯥ ꯌꯥꯎꯗ꯭ꯔꯤꯕ ꯑꯗꯨꯒꯨꯝꯕ ꯆꯠꯄ ꯈꯣꯠꯄꯒꯤ
ꯌꯥꯎꯔꯤ ꯑꯗꯣ ꯍ ꯍꯥꯛꯇꯛꯀꯤ ꯑꯃꯗꯤ ꯆꯠꯅꯤ ꯁꯤꯕꯨꯗꯤ ꯑꯗꯨꯝ ꯃꯅꯤꯄꯨꯔꯗꯅꯦ ꯁꯤꯗꯗꯤ ꯑꯩꯈꯣꯏ ꯄꯨꯂꯞ ꯑꯣꯏꯅ ꯑꯗꯨꯝ ꯆꯠꯇꯧꯕ
ꯀꯩꯅꯣ ꯃꯄꯥꯟꯂꯣꯝ ꯆꯠꯄꯗꯨꯅ ꯈꯔ ꯀꯩꯅꯣ ꯇꯧꯔꯒ ꯁꯦꯅꯤꯌꯔ ꯑꯣꯏꯔꯀꯥꯟꯗ ꯑꯣꯏꯅ ꯆꯠꯂꯣ ꯎꯝꯝ
ꯑꯩꯈꯣꯏ ꯏꯃꯥꯟꯅꯕ ꯑꯝꯨ ꯏꯔꯋꯤꯡꯗ ꯌꯥꯎꯋꯦꯕ ꯃꯥꯟꯅꯗ ꯗꯦꯝꯒꯤꯅꯦꯕ ꯃꯥꯗꯤ ꯃꯥꯅ ꯆ ꯆꯠꯄꯁꯤ ꯆꯠꯄꯁꯤ ꯆꯠꯄꯁꯤꯦ ꯑꯩꯉꯣꯟꯗ ꯀꯩ ꯂꯩꯔꯧꯒꯦ ꯀꯩ ꯂꯩꯔꯧꯒꯦꯅ ꯑꯩꯅ ꯀꯩꯅꯗꯥꯅꯁꯤ ꯆꯤ ꯃꯆꯥ ꯑꯃ ꯌꯥꯎꯔꯒ ꯀꯣꯏ
ꯆꯠꯄꯅꯦ ꯆꯠ
ꯑꯁ ꯈꯨꯆꯠ ꯑꯝꯅꯦ ꯃꯥꯗꯤ ꯑꯗꯨꯗꯩ ꯉꯍꯥꯛ ꯂꯩꯔꯒ ꯍꯦꯂꯤꯀꯣꯄꯇꯔ ꯑ ꯃꯨꯛ ꯃꯃꯥꯡꯗ ꯂꯦꯞꯁꯜꯂ ꯐꯣꯇꯣ ꯑꯃꯨꯛ ꯊꯥꯔꯛꯒꯅꯤ ꯌꯥꯝ ꯇꯥꯗꯦ ꯑꯩꯅ ꯀꯩꯅꫭ ꯅꯣꯏ ꯑꯦꯟ ꯁꯤ ꯁꯤꯖꯦ ꯌꯥꯝ ꯅꯨꯡꯉꯥꯏꯖꯥꯠꯅꯤ ꯀꯣꯏꯕ ꯀ ꯌꯥꯝ ꯐꯪꯖꯥꯠꯅꯤ ꯑꯩꯖꯨ ꯌꯥꯎꯖꯔꯝꯗꯣꯏꯅꯦ ꯍꯥꯏꯕ
ꯎꯝ
ꯑꯗꯩ ꯑꯦꯛꯖꯥꯝꯒꯨꯝꯕ ꯊꯥꯔꯛꯄ ꯈꯣꯠꯄꯗꯖꯨ ꯃꯥꯔꯛ ꯄꯤꯗꯅꯀꯣ ꯑꯗꯨꯒꯨꯝꯕꯩꯁꯨ ꯌꯥꯝ ꯀꯥꯟꯅꯩ ꯑꯦ ꯑꯗꯩ ꯊꯕꯛ ꯏꯪꯈꯥꯡ ꯒ꯭ꯔꯦꯖꯨꯁꯟ ꯂꯣꯏꯔꯒ ꯊꯥꯕꯗꯁꯨ ꯑꯗꯨ ꯄꯨꯂꯤꯁ ꯀꯨꯝꯕꯩꯅꯦꯀꯣ ꯑꯦꯛꯇꯤꯚ ꯁꯥꯔꯚꯤꯁ ꯈꯩꯗꯁꯨ ꯌꯥꯝ ꯀꯥꯟꯅꯩ ꯌꯥꯝ ꯑꯦꯟ ꯁꯤ ꯁꯤ ꯎꯝ ꯈꯣꯏꯅ ꯄꯪꯉꯨꯕ
ꯑꯁ ꯑ ꯊꯕꯛ ꯑꯃ ꯇꯧꯗ꯭ꯔꯤꯉꯩꯗ ꯑꯁ ꯑꯩ ꯉꯝꯃꯣꯏꯗ ꯅ ꯍꯥꯟꯅ
ꯑꯣ ꯍꯣꯏ
ꯏꯗꯥꯥꯏ ꯉꯝꯃꯣꯏꯗꯥꯅ ꯑꯗꯨꯃꯥꯏꯅ ꯑꯗꯨꯝ ꯈꯟꯈꯤꯕꯩꯀꯣ ꯍꯧꯖꯤꯛꯄꯨꯗꯤ ꯈꯔ ꯈꯔ ꯄꯪꯕꯗꯣ ꯍꯦꯟꯃꯜꯂꯄꯩꯔꯥ ꯈꯔꯪꯗꯤ ꯈꯔ ꯈꯔ ꯒ꯭ꯌꯥꯟꯕꯨꯗꯤ ꯇꯥꯔꯦꯛꯑꯦ
ꯑꯈꯣꯏꯁꯤ ꯌꯥꯎꯃꯤꯟꯅꯕ ꯃꯔꯛꯇꯁꯨ ꯃꯁꯥ ꯁꯣꯟꯕ ꯌꯥꯎꯋꯦ ꯃꯁꯥ ꯌꯥꯝ ꯊꯤꯅ ꯁꯣꯟꯕ ꯑꯗꯣ ꯃꫭꯏꯁꯨ ꯗꯨꯝ ꯉꯝꯅꯕ ꯑꯗꯨꯝ ꯍꯣꯠ
ꯍꯣ ꯍꯣꯏ ꯁꯣꯟꯕ ꯍꯥꯏꯁꯦ ꯑꯗꯨꯝ ꯅꯨꯡꯇꯤꯒꯤ ꯇꯧꯔꯛꯑꯒꯗꯤ ꯍꯦꯕꯤꯠꯇꯨꯅ ꯉꯝꯃꯛꯇꯣꯏꯅꯦꯕ
ꯍꯥꯏꯅꯔꯛꯇꯣꯏꯅꯦꯕ
ꯍꫭꯏ ꯑꯗꯨꯅ ꯑꯈꫭꯏ ꯑꯩꯅ ꯄꯨꯜꯂꯤ ꯏꯃꯥꯟꯅꯕꯤꯒꯩꯁꯤꯁꯨ ꯑꯩꯗꯧꯅ ꯑ ꯑꯄꯠꯄ ꯉꯥꯛꯇꯅꯦꯕ
ꯁꯤ ꯌꯥꯎꯁꯦ ꯈꯣꯠꯁꯦ ꯖꯒꯣꯏ ꯑꯃ ꯁꯥꯖꯦ ꯍꯥꯏꯕꯗ ꯑꯪ ꯇꯠꯂꯤ ꯇꯠꯂꯤ ꯑꯗꯨ ꯅꯨꯡꯅ ꯍꯥꯏꯗꯒꯤ ꯀꯥꯡꯕꯨꯗꯣ ꯑꯗꯨꯅꯅꯦ ꯑꯩꯈꯣꯏ ꯄꯥꯔꯒ ꯉꯥꯡꯉꯔꯦꯅ ꯎꯅ ꯇꯤꯆꯔꯗꯤ ꯇꯧꯔꯦ ꯌꯥꯎꯗꯦ ꯑꯗꯩ ꯐꯪꯁꯟ ꯑꯃ ꯇꯧꯔꯦ ꯌꯥꯎꯗꯦ ꯁꯨꯡꯌꯥꯎ ꯌꯥꯎꯗꯦ ꯅꯪꯕꯨ ꯀꯩꯧꯔ ꯍꯤꯡꯉꯤꯅꯣꯅꯦꯀꯣ ꯉꯥꯡꯉꯦꯅꯦ ꯑꯩꯗꯤ ꯏꯁꯇꯨꯗꯦꯟ ꯍꯥꯏꯤꯗꯤ ꯑꯗꯨꯝ ꯃꯐꯝ ꯈꯨꯗꯤꯡꯃꯛꯇ ꯊꯦꯡꯒꯗꯕꯅꯤꯅ
ꯎꯝ
ꯌꯥꯎꯔꯤ ꯈꯨꯗꯤꯡꯒꯤ ꯌꯥꯎꯗꯧꯅꯦ ꯑꯗꯣ
ꯍꯣꯏ ꯇꯧꯔꯤ ꯈꯨꯗꯤꯡꯒꯤ
ꯑꯩ ꯑꯩ ꯃꯩꯇꯩꯔꯣꯟꯁꯤꯁꯨ ꯌꯥꯝ ꯅꯩꯕꯅꯤ ꯍꯥꯏꯗꯤ ꯀꯌꯥ ꯀꯦ ꯉꯥꯡꯕ ꯍꯩꯇꯦꯕ ꯑꯩꯗꯤ
ꯆꯂꯥꯒ ꯇꯨꯔꯛꯑꯒꯅꯤ ꯀꯗꯗꯤ ꯍꯣꯏ ꯍꯣꯏ ꯑꯦ ꯑꯩ ꯑꯩꯗꯤꯗꯤ ꯃꯁꯥꯒꯤꯗꯣ ꯈꯔ ꯍꯦꯟꯖꯜꯂꯦꯕꯀꯣ
ꯑꯥ ꯃꯁꯥꯥꯏ ꯈꯔꯤꯅ ꯆꯇ
ꯀꯗꯕ
꯭ꯔꯦꯖꯨꯌꯦꯁꯟ ꯑꯥ
ꯀꯣꯏꯕꯒ ꯆꯠꯇ꯭ꯔꯥ
ꯆꯠꯦꯗ
ꯎꯝ
ꯑꯩꯈꯣꯏ ꯃꯁꯦꯟ ꯁꯤꯗ ꯑꯆꯥꯄꯣꯠ ꯆꯥꯕ ꯉꯥꯏꯍꯥꯛ ꯊꯣꯛꯎꯕ ꯑꯗꯨꯒꯨꯝꯕ ꯃꯉꯥꯏ
ꯑꯗꯒꯤ ꯑ ꯈꯣꯏ ꯕꯣꯠꯅꯤꯒꯤꯗꯤ ꯇꯨꯔꯁꯨ ꯀꯩꯁꯨ ꯆꯠꯇꯦꯀꯣ꯫
ꯠ ꯆꯠꯇꯦ ꯑꯩꯈꯣꯏꯅꯦ ꯉꯁꯤꯐꯧ ꯇꯝꯃꯛꯏꯁꯦ ꯕꯣꯠꯅꯤꯒꯤ ꯁꯨꯡꯆꯠ ꯆꯠꯇ꯭ꯔꯤ
ꯑꯗꯨꯅꯦ꯫
ꯑꯗꯨꯒꯅꯦ ꯖꯨꯂꯣꯖꯤꯒꯤꯗ ꯑꯅꯤꯔꯛ ꯁꯨꯨꯔꯦ ꯆꯠꯄ ꯖꯤ ꯏ ꯗ
ꯀꯩꯅꯣ ꯈꯪꯗꯦ ꯀꯩꯅꯣꯝ ꯇꯧꯔꯦ꯫
ꯕꯣꯠꯅꯤ ꯍꯥꯏꯁꯤꯗꯤ ꯕꯣꯠꯅꯤ ꯍꯥꯏꯁꯤꯗꯤ ꯆꯠꯀꯟꯗꯧꯕ ꯅꯠꯇ꯭ꯔꯣ ꯄꯥꯝꯕꯤ ꯀꯩꯀꯥ ꯊꯤꯕ ꯈꯣꯠꯄ ꯑꯦꯛꯁꯄ꯭ꯂꯣꯔ ꯇꯧꯕ ꯀꯩꯅꯣꯅꯦ ꯍꯥꯏꯕ꯫ ꯑꯗꯨꯒ ꯁꯨꯡꯆꯠ ꯍꯦꯛ ꯆꯠꯇꯦ ꯑꯩꯈꯣꯏ ꯑꯩꯅ ꯈꯟꯕꯗ ꯑꯖꯦ ꯑꯩꯈꯣꯏ ꯃꯦ ꯑ ꯍꯩꯁ ‌ꯑꫭ ꯗꯤꯗꫭ
ꯎꯝ
ꯗꯤ ꯑꯍꯜ ꯑꯣꯏꯁꯜꯂꯕꯅ ꯆꯠꯄ ꯈꯣꯠꯄꯁꯦ ꯌꯥꯝ ꯄꯥꯝꯃꯝ ꯃꯔꯣꯏꯕ꯫
ꯍꯣꯏ ꯈꯔ ꯅꯍꯥ ꯑꯝꯇꯪ ꯍꯥꯞꯄꯗꯤ꯫
ꯃꯥꯗꯤ ꯁꯣꯜꯂꯕꯅꯤꯅ ꯆꯠꯅꯤꯡꯉꯝꯃꯔꯣꯏꯕ ꯑꯗꯨꯅꯅꯤ꯫
ꯑꯗꯨꯅꯦ ꯃꯤ ꯑꯇꯣꯞꯄꯒꯤꯅ ꯑꯗꯨꯗ ꯆꯠꯂꯦ ꯑꯗꯥꯗ ꯆꯠꯂꯦꯅ ꯄꯪꯊꯥ ꯊꯥꯒꯠꯂꯦ ꯑꯈꯣꯏꯒꯤꯅ ꯁꯨꯡꯆꯠ ꯆꯠꯇꯦꯑꯅ
ꯑꯗ ꯍꯥꯏꯔꯨꯔꯒꯁꯨ ꯑꯃꯨꯛ, ꯏꯀ ꯍꯟꯗꯛꯁꯦ ꯑꯩꯈꯣꯏ ꯑꯣꯔꯀꯤꯠ ꯀ ꯀꯩꯅꯣꯒꯤ ꯄ꯭ꯔꯦꯛꯇꯤꯀꯦꯜꯗꯣ ꯌꯥꯎꯋꯦꯕꯀꯣ꯫
ꯑꯥ
ꯇꯨꯔ ꯆꯠꯄꯒꯤ ꯑꯗꯨꯒ ꯑꯗꯨꯝ ꯁ꯭ꯋꯥꯏ ꯖꯤ ꯄꯤ ꯒ꯭ꯔꯥꯎꯟꯁꯤꯗ ꯊꯤꯔꯒ ꯑꯗꯨꯝ ꯂꯣꯏꯁꯟꯒ‌꯭ꯔꯦ꯫
ꯑꯣ ꯑ ꯈꯣꯡꯉꯥꯝꯄꯥꯥꯠꯇ ꯍꯥꯏꯕ꯭ꯔꯥ ꯀꯩꯅꯣꯃ ꯑꯣꯔꯀꯤꯗꯣꯔꯤꯎꯃ ꯑꯃ ꯂꯩꯕꯗꯣ
ꯑ ꯍꯣꯏ ꯑꯁꯤꯒꯤ ꯐꯩꯗꯤꯡꯒꯥ ꯌꯧꯔꯝꯗꯥꯏꯒꯤꯗꯣ꯫
ꯑꯗꯒ ꯆꯠꯂꯗꯤ ꯅꯨꯡꯉꯥꯏꯔꯣꯏ꯫ ꯗ꯭ꯔꯗꯣ
ꯗꯤ ꯍꯔꯥꯎ ꯔꯝ ꯃꯦꯍꯥ ꯆꯠꯇꯧꯔꯦ ꯀꯥꯏꯅ ꯄꯨꯟꯁꯤꯒꯤ ꯑꯍꯥꯟ ꯕ ꯕꯣꯠꯅꯤꯒꯤ ꯆꯠꯇꯣꯔꯦ ꯒꯥꯏ, ꯑꯗꯨꯒꯗꯤ ꯑꯁ ꯀꯥꯏꯗꯩꯅꯣ, ꯑꯗꯨꯒ ꯀꯥꯏꯗꯒꯤ ꯕꯨꯅꯤꯇꯥꯅ ꯀꯩꯅꯣ ꯍꯥꯏꯔꯛꯄ ꯗꯨ ꯃꯥꯅ ꯖꯤ ꯄꯤ ꯒ꯭ꯔꯥꯎꯟꯗꯩ ꯊꯤꯔꯒ ꯊꯥꯒꯠꯂꯛꯑꯣ ꯀꯥꯏꯅ ꯑꯁ ꯂꯣꯏꯌꯦ ꯗꯨ ꯍ ꯊꯋꯥꯏꯒ ꯊꯤꯅ ꯅꯨꯡꯉꯥꯏꯇꯕꯤꯅꯤ꯫
ꯖꯤ ꯄꯤ ꯒ꯭ꯔꯥꯎꯟꯗꯕꯨ ꯑꯣꯔꯀꯤꯠ ꯍꯧꯕ꯭ꯔꫭ꯫
ꯑꯣꯔꯀꯤꯠ ꯅꯠꯇꯦ ꯀꯩꯅꯣ ꯇ꯭ꯋꯦꯟꯇꯤ ꯁ꯭ꯄꯦꯁꯤꯃꯦꯟꯁ ꯋꯥꯜ ꯄ꯭ꯂꯥꯟ ꯀꯩꯅꯣ ꯇꯧꯔꯒ ꯊꯥꯒꯠꯂꫭꯅ
ꯍꯨ ꯍꯨꯝ
ꯈꯪꯗꯦꯗꯥ ꯊꯋꯥꯏ ꯌꯥꯝ ꯅꯨꯡꯉꯥꯏꯇꯦ
ꯑꯗꯩ ꯑꯣꯅꯔꯁꯇꯒꯤ ꯃꯨꯛ ꯕꯣꯠꯅꯤ ꯖꯤ ꯂꯧꯕ ꯀꯥꯡꯕꯨꯁꯤꯅ ꯍꯦꯟꯅꯒ ꯑꯃꯨꯛ ꯐꯅꯒ ꯇꯧꯈꯠꯂꯛꯄꯗꯨꯗꯗꯤ
ꯍꫭ ꯍꫭ ꯍꯣꯏ
ꯐꯥꯒꯤ ꯇꯥꯁꯜ ꯂꯛꯑꯦꯕ
ꯎꯝ ꯎꯝ
ꯆꯦꯍꫭꯏ ꯂꯝ ꯑꯁꯦꯡꯕꯗꯤ ꯀꯥꯏꯗꯩꯅꯣ
ꯑꯩꯈꯣꯏꯁꯦ ꯂꯝꯕꯣꯏ ꯈꯣꯡꯅꯥꯡ ꯍꯣꯡꯗꯩ
ꯂꯝꯕꯨ ꯈꯣꯡꯅꯥꯡꯈꯣ
ꯎꯝ ꯇꯥꯔꯕ
ꯇꯥꯔꯦ ꯏꯃꯥꯟꯅꯕꯤꯁꯨ ꯌꯥꯎ ꯊꯣꯛꯈꯤꯕꯅꯦ ꯑꯗꯨꯗꯒꯤ ꯀꯥꯎꯊꯣꯛꯈ꯭ꯔꯦ
ꯌꯥꯎꯔꯁꯨ ꯈꯪꯅꯔꯔꯣꯏ ꯍꯥꯏꯗꯤ ꯈꯪꯅꯔꯔꯣꯏ ꯍꯥꯏꯗꯤ ꯑꯩꯅ ꯁꯤꯗ ꯑꯗꯨꯝ ꯂꯩꯔꯛꯑꯃꯤꯅ
ꯑꯥ
ꯈꯪꯉꯔꯣꯏꯕ
ꯍꯣꯏ
ꯑꯗꯨꯅ ꯑꯩꯅꯒ ꯏꯃꯥꯟꯅꯕꯤꯈꯩꯅ ꯁꯨꯝ ꯍꯪꯉꯦ ꯑꯗꯨꯗꯩ ꯅꯪ ꯁꯤ ꯈꯪꯕ꯭ꯔꯥ ꯅꯪ ꯁꯤ ꯈꯪ ꯈꯪꯕ꯭ꯔ ꯍꯥꯏ ꯑꯩꯅ ꯈꯪꯗꯦ ꯈꯪꯗꯦ ꯍꯥꯏ ꯀꯩꯅꯣ ꯅꯪꯕꯨ ꯑꯗꯨꯗꯩꯅꯦꯗꯥꯏꯅꯦ ꯑꯩꯅꯗꯤ ꯁꯤꯗ ꯑꯗꯨꯝ ꯂꯩꯔꯛ ꯄꯤꯛꯏꯉꯩꯗꯩ ꯃꯤꯁꯦ ꯀꯌꯥ ꯈꯪꯅꯗꯦꯕ ꯑꯩꯅ ꯈꯪꯕꯕꯣ ꯑꯩꯈꯣꯏ ꯂꯩꯀꯥꯏꯒꯤ ꯃꯤ ꯂꯣꯏꯔꯦ
ꯎꯝ
ꯑꯗꯨꯁꯨ ꯍꯧꯖꯤꯛ ꯀꯩꯅꯣ ꯑꯩꯈꯣꯏ ꯗꯥꯗꯥ ꯍꯣꯏꯈꯩꯗ ꯅꯨꯄꯤ ꯊꯤꯅꯕꯗ ꯃꯆꯥ ꯃꯆꯨ ꯃꯌꯥꯝ ꯂꯩꯔꯦꯗꯅ ꯑꯗꯨꯅ ꯑꯅꯧꯕ ꯃꯌꯥꯝ ꯑꯝꯇ ꯀꯧꯅꯗꯔꯦ ꯈꯪꯅꯗ꯭ꯔꯦ ꯑꯗꯩ ꯑꯩꯅ ꯀꯧꯔꯁꯨ ꯃꯣꯏꯅ ꯑꯩ ꯀꯅꯥꯅꯣ ꯈꯪꯗ꯭ꯔꯕꯅꯤꯅꯀꯣ
ꯑꯗꯨꯗꯤ ꯆꯤꯆꯦꯗꯤ ꯁꯤꯗ ꯀꯅꯥꯝꯇꯁꯨ ꯇꯤꯟꯅꯗꯦ ꯀꯃꯥꯏꯅ ꯂꯩꯕ
ꯑꯩ ꯍꯥꯏꯅꯔꯦꯗ ꯑꯗꯨꯝ ꯍꯩꯅꯔꯦ ꯍꯥꯏꯗꯤꯅꯦ ꯎꯝ ꯑꯩꯗꯤ ꯀꯌꯥꯁꯨ ꯊꯣꯛ ꯀꯟꯗꯦ ꯃꯥ ꯄꯥꯟꯖꯦ
ꯑꯥ
ꯌꯨꯝ ꯃꯅꯨꯡꯗ ꯑꯗꯨꯝ ꯇꯥꯁꯜꯂ ꯂꯩꯔꯤꯒꯦ ꯍꯔꯥꯎꯖꯕꯗꯣ
ꯎꯝ
ꯑꯗꯩ ꯏꯃꯥꯟꯅꯕꯤꯕꯨꯗꯤ ꯇꯤꯟꯅꯕ ꯑꯗꯨꯏꯁꯨ ꯌꯥꯝꯗꯤ ꯇꯤꯟꯅꯗꯦꯕ ꯑꯩꯅ ꯈꯔ ꯈꯔ ꯈꯪꯒꯠꯂ ꯈꯪꯒꯠꯂꯒ ꯀꯣ
ꯎꯝ ꯎꯝ ꯑꯩꯁꯨ ꯌꯨꯝ ꯆꯠꯂꯗꯤ ꯀꯅꯥꯝ ꯇꯤꯟꯅꯗꯦꯗꯣ ꯌꯨꯝ ꯀꯥꯗꯁꯨꯃꯅ ꯍꯦꯟꯗꯣꯛꯇꯦ ꯑꯗꯨꯝ ꯍꯣꯁꯇꯦꯜꯗ ꯑꯗꯨꯝ ꯂꯩꯈꯤꯕꯒꯤ ꯍꯥꯟꯅ ꯏꯃꯥꯟꯅꯕꯤ ꯃꯌꯥꯝꯗꯨꯁꯨ ꯑꯝꯇ ꯀꯧꯅꯈꯤꯗ꯭ꯔꯦꯕ
ꯑꯕꯨꯉꯣ ꯅꯡ ꯐꯣꯟ ꯊꯥꯃꯣ
ꯀꯥꯑꯣ